ꯇꯥꯕ꯭ꯔꯣ꯫
ꯇꯥꯗꯦ ꯅꯈꯣꯟꯗꯣ ꯀꯩ ꯍꯥꯏꯕꯅꯣ꯫
ꯀꯩꯕ꯫
ꯅꯈꯣꯟꯗꯨ ꯐꯖꯅ ꯇꯥꯗꯕ ꯀꯩꯗꯧꯔꯤꯅꯣ꯫
ꯇꯨꯝꯒꯦ꯫
ꯀꯩꯏꯕ꯫
ꯅꯈꯣꯟꯗꯣ ꯐꯖꯅ ꯇꯥꯗꯦ꯫
ꯇꯥꯔꯕꯣ
ꯍꯣꯏ ꯆꯥꯛ ꯆꯒꯦꯅ ꯇꯧꯔꯒ ꯂꯩꯕꯅꯦ ꯄꯨꯟꯁꯤꯕꯗꯨ ꯃꯌꯨꯝ ꯂꯩꯒꯗꯕ ꯃꯥꯜꯂꯦ
ꯑꯣ
ꯅꯨꯡꯉꯥꯏꯔꯤꯕ꯭ꯔꯣ
ꯑꯣ ꯅꯨꯡꯉꯥꯏꯔꯤꯌꯦ ꯀꯩꯁꯨ ꯇꯧꯗꯦ ꯑꯗꯨꯝ ꯂꯩꯌꯦ ꯇꯥꯏꯝ ꯄꯥꯁ ꯇꯧꯔꯒ ꯂꯩꯌꯦ
ꯆꯥꯛ ꯇꯤ ꯆꯥꯔꯕꯣ
ꯆꯥꯔꯦ ꯍꯣꯏ
ꯀꯨ ꯏꯟꯖꯥꯡ
ꯎꯝ ꯀꯩ ꯍꯥꯏꯕ
ꯀꯔꯤ ꯍꯥꯏꯕꯅꯣ ꯐꯖꯅ ꯇꯥꯗꯤꯌꯦ
ꯀꯩ ꯏꯟꯁꯥꯡ ꯆꯒꯦ ꯍꯥꯢꯕꯅꯤꯗꯥ
ꯈꯣꯏ ꯑꯣꯛꯁꯥ ꯆꯥꯏ ꯑꯗꯨꯒ ꯍꯋꯥꯏꯒ ꯁꯧꯒꯔꯤ ꯅꯣꯏꯗꯤ
ꯉꯁꯤ ꯁꯧꯒ꯭ꯔꯤ ꯍꯥꯋꯥꯏꯒ
ꯑꯣ ꯁꯧꯒ꯭ꯔꯤꯒ ꯍꯋꯥꯏ ꯊꯣꯡꯁꯤꯗꯤ ꯍꯥꯎꯋꯦꯍꯦ ꯅꯠꯇ꯭ꯔꯣ
ꯍꯣꯏ ꯍꯥꯎꯋꯦ
ꯁꯧꯑꯔꯤꯒ ꯍꯋꯥꯏ ꯊꯣꯡꯕꯗꯤ ꯍꯥꯎꯕꯅꯤꯍꯦ
ꯅꯣꯢꯒꯤ
ꯀ꯭ꯔꯤꯍꯥꯢꯕ
ꯑꯩꯈꯣꯏꯔꯣ
ꯑꯩꯈꯣꯏ ꯁꯧꯒ꯭ꯔꯤꯒ ꯍꯋꯥꯏ ꯊꯣꯡꯉꯦ ꯑꯗꯨꯒ ꯑꯣꯛꯁꯥ ꯑꯃꯒ ꯑꯗꯨꯒ ꯀꯩꯅꯣ ꯀꯔꯤ ꯍꯥꯏꯕ ꯀꯣꯛꯂꯩꯗꯣ
ꯑꯗꯨ ꯑꯃꯦꯠꯄ ꯆꯥꯏꯌꯦ ꯁꯤꯡꯖꯨ ꯑꯣꯏꯅ
ꯎꯝ ꯁꯧꯒꯔꯤꯒ ꯍꯋꯥꯏ ꯊꯣꯡꯕ ꯍꯥꯎꯕꯅꯦꯍꯦ ꯌꯥꯝ ꯆꯥꯏꯗ ꯅꯪꯁꯨ ꯐꯖꯅ ꯆꯥꯔꯝꯅꯤ ꯊꯤꯠꯂꯝꯅꯤ
ꯌꯥꯔꯦ ꯃꯥ
ꯌꯦꯡꯅꯤꯌꯦ ꯅꯣꯏꯗꯤ
ꯌꯦꯡꯅꯤꯡꯉꯥꯏ ꯂ ꯂꯥꯏꯠ ꯂꯥꯛꯇꯣꯏꯅꯦ ꯑꯩꯈꯣꯏꯗꯗꯤ
ꯃꯩ ꯂꯥꯛꯇꯕ꯭ꯔꯣ
ꯍꯣꯏ ꯑꯥ
ꯑꯣ ꯑꯩꯈꯣꯏꯗꯤ ꯃꯩ ꯂꯥꯛꯑꯦꯗ ꯇ꯭ꯋꯦꯟꯇꯤ ꯎꯝ ꯀꯩꯅꯣ ꯃꯩ ꯑꯗꯨꯝ ꯂꯥꯛꯑꯦꯗ ꯑꯩꯈꯣꯏꯗꯅꯤ
ꯀꯩꯅꯣ ꯀꯩꯀꯩ ꯍꯣꯠꯅꯔꯤꯒꯦ
ꯍ ꯂꯁꯤ ꯂꯁꯤ ꯔꯤꯅꯣ ꯀꯥꯎ
ꯇꯥꯕ꯭ꯔꯣ
ꯍꯣꯏ ꯇꯥꯏ ꯇꯥꯗꯕ꯭ꯔꯣ
ꯇꯥꯏꯌꯦ ꯇꯥꯏ ꯉꯁꯥꯏꯗꯣ ꯈꯔ ꯁꯦꯡꯗꯕ ꯍꯧꯖꯤꯛꯇꯤ ꯈꯔ ꯁꯦꯡꯉꯦ
ꯎꯝ ꯀꯔꯤ ꯇꯥꯎꯕꯤꯔꯀꯣ
ꯈꯪꯗꯦ ꯀꯔꯤ ꯇꯧꯔꯒ ꯂꯩꯕ꯭ꯔꯣ
ꯍꯗꯝ ꯂꯩꯕꯅꯦ ꯂꯩꯔꯔ ꯐꯂꯦ ꯑꯗꯨꯗ
ꯅꯨꯡꯉꯥꯏꯅ ꯑꯅꯥ ꯑꯌꯦꯛ ꯌꯥꯎꯗꯅ ꯂꯩꯕ ꯅꯠꯇ꯭ꯔꯣ
ꯍ ꯅꯨꯡꯉꯥꯏꯅ ꯂꯩꯅꯦ
ꯑꯅꯥ ꯑꯅꯥ ꯑꯌꯦꯛ ꯌꯥꯎꯗꯕꯤꯗ ꯑꯗꯨꯝ ꯂꯩꯕꯗꯨꯅ ꯐꯔꯅꯤ
ꯍꯣꯏ ꯁꯤ ꯁꯤꯅ ꯐꯕ ꯇꯥꯔꯦꯅ
ꯎꯝ ꯐꯩꯦ ꯑꯗꯨ ꯐꯩ
ꯈꯔ ꯊꯂꯣ ꯊ ꯒ꯭ꯟ ꯇꯥ ꯇ
ꯍꯥꯥ
ꯍ ꯇ ꯑꯗꯨ ꯑꯗꯨꯦ
ꯇꯥꯕ꯭ꯔꯣ ꯅꯈꯣꯟꯗꯣ ꯐꯖꯅ ꯁꯦꯡꯗꯦ ꯀꯩꯗꯧꯕ ꯖꯥꯠꯂꯥ
ꯑꯩꯒꯤ ꯅꯦꯠꯋ ꯄ꯭ꯔꯣꯕ꯭ꯂꯦꯝ ꯂꯩꯕ ꯃꯥꯜꯂꯦꯗ ꯑꯗꯨꯗꯤ
ꯑꯩꯉꯣꯟꯗꯗꯤ ꯑꯩꯉꯣꯟꯗꯤ ꯀꯩꯁꯨ ꯂꯩꯇꯦꯦ ꯅꯪꯅ ꯉꯥꯡꯕꯗꯣ ꯍꯧꯖꯤꯛ ꯇꯤ ꯈꯔ ꯁꯦꯡꯉꯦ ꯉꯁꯥꯏꯗꯣ ꯈꯔ ꯁꯦꯡꯗꯕ ꯍꯥꯏꯇꯥꯔꯦ ꯑꯗꯨꯒꯤ
ꯎꯝ ꯑꯩꯒꯤ ꯅꯦꯠꯋꯔꯛꯁꯨ ꯐꯠꯇꯕ ꯈꯔ ꯀꯣ ꯥꯏ ꯅꯨꯡꯉꯥꯏꯇꯕ
ꯎꯝ ꯎꯝ ꯎꯝ
ꯑꯗꯨ ꯑꯣꯏꯔꯝꯕ ꯃꯥꯜꯂꯦ
ꯑꯣ ꯍ
ꯑꯗꯨ ꯃꯊꯩ ꯂꯣꯟꯣꯟꯁꯨ ꯈꯪꯉꯁꯨ ꯍꯥꯏꯊꯣꯛꯄ ꯉꯝꯗꯕꯀꯣ ꯔ ꯔꯎꯅꯥꯗꯤ
ꯍ ꯍ ꯍ ꯍꯣꯏ ꯍꯣꯏ ꯑꯗꯨꯝ ꯀꯩꯅꯣ ꯇꯝ ꯇꯝꯃꯒꯗꯤ ꯑꯗꯨꯝ ꯍꯥꯏꯩꯔꯛꯀꯅꯤꯗ ꯅꯠꯇ꯭ꯔꯣ
ꯍꯣꯏ ꯑꯗꯨꯝ
ꯇꯣꯏ ꯇꯣꯏꯅ ꯉꯥꯡꯂ꯭ꯔꯗꯤꯀꯣ ꯑꯗꯨꯝ ꯌꯥꯔꯛꯀꯅꯤ ꯅꯠꯇ꯭ꯔꯣ
ꯍꯣꯏ ꯆꯨꯝꯕ꯭ꯔꯥ ꯂꯜ꯭ꯔꯥꯗꯤ ꯈꯪꯗꯦ ꯑꯗꯨꯝ ꯍꯥꯏꯅ ꯈꯪ
ꯌꯥꯅꯤꯗ ꯍꯣꯏ ꯑꯗꯨꯝ ꯀꯨꯏꯅ ꯁꯥꯟꯅꯔꯗꯤ ꯅꯪꯁꯨ ꯑꯩꯁꯨꯅꯦ ꯑꯩꯁꯨ ꯐꯖꯅꯗꯤ ꯍꯩꯇꯕꯅꯦ ꯑꯗꯨꯝ ꯉꯥꯡ ꯉꯥꯡꯔꯒꯗꯤ ꯑꯗꯨꯝ ꯌꯥꯔꯛꯀꯅꯤꯗ
ꯎ ꯄ꯭ꯔꯦꯛꯇꯤꯁꯅ ꯍꯥꯏ ꯇꯥꯏ ꯐꯥꯁ ꯃꯤ ꯇꯗ
ꯇꯝ ꯇꯝꯅꯀꯣ ꯃꯇꯝ ꯂꯦꯟꯕꯅꯤꯅꯀꯣ
ꯎꯝ
ꯑꯗꯨꯝ ꯍꯥꯏꯔꯛꯀꯅꯤꯗ
ꯍꯥꯏꯒꯤꯦꯗꯨꯃꯗꯤ ꯁꯣꯃꯦ ꯑꯗꯨꯝ ꯍꯥꯏꯊꯣꯛꯔꯗꯤ ꯅꯣꯏꯗꯤ ꯒ꯭ꯌꯥꯟ ꯇꯥꯔꯗꯣꯏꯦꯗꯀꯣ ꯑꯩꯅ ꯍꯥꯏꯁꯦ ꯈꯔꯥꯡꯅꯗꯤꯦ ꯑꯩꯒꯤꯗꯃꯛꯇꯗꯤ ꯆꯨꯝꯃꯦꯅ ꯈꯜꯂꯒ ꯍꯥꯏꯔꯦꯕ
ꯑꯗꯨꯝ ꯄꯪꯉꯥꯡ ꯉꯥꯔꯗꯤ ꯑꯗꯨꯝ ꯇꯥꯔꯛꯑꯗꯤ ꯑꯗꯨꯝ ꯍꯩꯔꯛꯀꯅꯤꯗ ꯅꯪꯁꯨ ꯃꯥꯏ ꯅꯪꯁꯨ ꯉꯥꯏ ꯑꯩꯁꯨ ꯅꯠꯇ꯭ꯔꯣ
ꯍ
ꯑꯩꯁꯨ ꯀꯩꯅꯣꯅꯤꯅ ꯌꯥꯝꯅ ꯍꯩꯕ ꯃꯤ ꯅꯠꯇꯦꯅ ꯃꯩꯇꯩꯂꯣꯟꯁꯦ ꯑꯗꯨꯒꯤ ꯑꯩꯁꯨ ꯇꯝꯔꯤꯅꯦ ꯍꯥꯏꯇꯥꯔꯦ
ꯆ ꯅꯦ ꯅꯪꯗꯤ ꯐꯖꯅ ꯍꯥꯏꯔꯕ
ꯑꯦ ꯆꯞ ꯃꯥꯟꯅꯕꯅꯦꯗ ꯑꯩꯁꯨ ꯌꯥꯝ ꯍꯩꯇꯕ ꯃꯤ ꯑꯃ ꯍꯥꯏ ꯍꯥꯏꯔꯦꯅꯦ ꯑꯗꯨꯃꯥꯏꯅ ꯑꯣꯏꯕꯅꯤꯗ ꯅꯪꯒꯨꯝꯕꯅꯦ ꯍꯥꯏ ꯇꯔꯦ ꯅꯪꯅ ꯑꯩꯉꯣꯟꯗꯒꯤ ꯍꯦꯟꯅ ꯍꯥꯏ ꯍꯩꯔꯝꯅꯤꯍꯦ
ꯑꯩꯗꯤ ꯃꯇꯩꯂꯣꯟ ꯍꯩꯇꯕꯅꯤ
ꯑꯗꯨꯝ ꯐꯖꯅ ꯉꯥꯡꯅꯔꯤꯗꯣ ꯍꯩꯕꯅꯤꯍꯦ
ꯑꯩꯅ ꯈꯪ ꯁꯦꯡꯅꯦ ꯍꯥꯏꯊꯣꯛꯎꯔꯒꯗꯤ ꯑꯇꯣꯞꯄ ꯍꯥꯏꯅꯤꯡꯉꯥꯏꯒꯨꯝꯕꯗ꯭ꯔꯥ
ꯉꯁꯤ ꯀꯥꯏ ꯀꯥꯏ ꯆꯠꯀꯦ ꯂꯩꯕ꯭ꯔꯥ ꯅꯠꯇ꯭ꯔꯒ ꯀꯣꯏꯊꯣꯛꯎꯔꯨꯕ꯭ꯔꯥ ꯀꯗꯥꯏ ꯆꯠꯀꯦꯉꯁꯦ
ꯃꯁꯤ ꯊꯕ ꯑꯣ
ꯀꯦꯕ
ꯃꯔꯂ
ꯊꯕꯛ ꯆꯠꯂꯦ ꯎꯝ
ꯐꯀꯥ
ꯍꯥꯥ
ꯑꯣꯐꯤꯁ ꯆꯠꯂꯕ ꯉꯁꯤ ꯑ ꯃ ꯎꯝ
ꯆꯦ ꯆꯥꯛ
ꯍꯣꯏ ꯆ ꯊ ꯔꯊ ꯁꯔꯇꯤꯐꯦꯠ
ꯑꯣ ꯑꯣ ꯆꯦꯖꯥꯡ ꯁꯦꯝꯦꯝ ꯔꯨꯕꯕꯥ
ꯍꯣꯏ
ꯆꯦ ꯆꯥꯡꯗꯤ ꯁꯦꯝꯕ ꯂꯣꯏꯔꯕꯣ ꯉꯁꯦ
ꯈ꯭ꯔꯕꯅꯤ ꯂꯧꯅꯤꯡꯉꯥꯏ ꯆꯠꯄ
ꯅꯣꯡꯃꯅ ꯑꯗꯨꯝ ꯁꯦꯝꯦꯝꯕ ꯂꯣꯏꯕ ꯉꯝꯕ꯭ꯔꯣ
ꯅꯠꯇꯦ ꯉꯔꯥꯡ ꯄꯤꯕꯅꯤꯗ ꯣꯡꯁꯤ ꯂꯧꯅꯤꯡꯉꯥꯏ ꯆꯠꯄ
ꯑꯣꯑ ꯑꯣꯑ ꯑꯥ
ꯑꯣꯗꫭ ꯅꯪꯗꯤ
ꯑꯩꯗꯤ ꯀꯩꯅꯣ ꯏꯃꯥꯟꯅꯕꯈꯣꯏꯗꯥ ꯉꯔꯥꯡ ꯂꯦꯛꯑꯦ ꯑꯗꯨꯒꯥ꯫ ꯄꯨꯡꯡꯁꯦ꯫ ꯄꯨꯡꯡ ꯇꯔꯥꯃꯥꯊꯣꯏ ꯑꯗꯥꯏꯗꯥ ꯌꯨꯝ ꯍꯜꯂꯦ꯫ ꯑꯗꫭ ꯌꯨꯝ ꯍꯜꯂꯒꯥ ꯉꯥꯏꯍꯥꯛ ꯄꯣꯊꯥꯔꯨꯔꯦ ꯑꯗꯨꯒꯥ ꯏꯃꯥꯟꯅꯕ ꯈꯣꯏꯗꯥ ꯑꯃꯨꯛꯀ ꯀꯣꯏꯕ ꯆꯠꯄꯥ꯫ ꯑꯗꫭ ꯏꯃꯥꯟꯅꯕ ꯈꯣꯏꯗꯥ ꯍꯧꯖꯤꯛ ꯑꯩ ꯂꯩꯌꯦ꯫ ꯕꯣꯜ ꯌꯦꯡꯁꯤꯔꯥꯅ ꯍꯥꯏꯅ ꯉꯥꯏꯔꯒ ꯂꯩꯕꯥ ꯍꯥꯏꯇꯥꯔꯅꯦ꯫ ꯑꯗꯨꯒꯤ ꯃꯇꯝ ꯈꯔꯛ ꯂꯦꯜꯂꯒꯥ ꯂꯩꯕꯅꯤꯗꯥ꯫
ꯀꯠꯇ ꯍꯥꯏꯔꯗꯤ ꯍꯥꯎꯗ꯭ꯔꯤ ꯀꯣ
ꯀꯔꯔꯤ
ꯍ ꯍ ꯁꯀꯠꯇ
ꯕꯣꯜꯕꯨꯔꯣ
ꯇꯔꯥ ꯃꯊꫭꯏ ꯇꯥꯕ ꯁꯨꯗꯥꯏꯗꯩ
ꯋꯥꯠꯂꯤꯗ ꯍꯣꯏꯏ
ꯑꯣ
ꯕꯣꯜꯗꯨ ꯌꯦꯡꯕ꯭ꯔꯣ??
ꯀꯣꯠꯇ ꯍ
ꯕꯣꯜ ꯌꯦꯡꯗꯕ꯭ꯔꯣ?
ꯍ
ꯀꯨꯀꯔ ꯃꯦꯁꯤꯟ ꯂꯩꯅꯤꯡꯏ ꯀ ꯇꯔ ꯐꯁꯤꯡ
ꯇꯥꯗꯦꯌ° ꯇꯥꯗꯦ꯫
ꯀ
ꯅꯊꯟꯇꯥ ꯂꯩꯕ꯭ꯔꯣ꯫
ꯂꯩꯇꯦ
ꯐꯖꯅꯥ ꯇꯥꯗꯕꯥ ꯑꯗꯨꯒꯤꯅꯤ
ꯎꯝ
ꯀꯩꯀꯩ ꯇꯧꯔꯒꯥ ꯂꯩꯕ꯭ꯔꯣ ꯍꯧꯖꯤꯛ?
ꯀꯁꯨ ꯊꫭꯏꯗꯣꯛꯄꯥ ꯊꯕꯛꯇꯤ ꯂꯩꯇꯦꯗ
ꯑꯣꯑ ꯍꯧꯖꯤꯛꯇꯤ ꯈꯔ ꯍꯧꯖꯤꯛꯇꯤ ꯈꯔꯥ ꯇꯥꯈ꯭ꯔꯦ ꯈꯔꯥ ꯇꯥꯕ ꯅꯨꯡꯉꯥꯏꯔꯦ꯫ ꯏꯁꯥꯗꯣ ꯈꫭꯟꯖ°ꯅ ꯁꯦꯡꯗꯕ ꯍꯥꯏꯇꯥꯔꯦ ꯑꯗꯨꯃꯥꯏꯅ ꯇꯧꯋꯤ꯫
ꯎꯝꯝ ꯔꯤꯔꯤ ꯅꯦꯠꯋꯔꯛ ꯅꯦꯠꯋꯥꯡ ꯐꯠꯇꯕꯩ ꯇꯠꯇꯕꯔꫭ ꯎ
ꯌꯨꯝꯗꯥ ꯂꯩꯕ꯭ꯔꯥ ꯅꯠꯇ꯭ꯔꯒꯥ ꯇꯣꯉꯥꯟꯅ ꯂꯩꯕ꯭ꯔꯥ ꯀꯣ??
ꯌꯨꯝꯗ ꯘꯗꯨꯝ ꯂꯩꯕꯅꯤ
ꯑꯣꯑ ꯑꯣꯑ ꯐꯩꯅꯦ꯫ ꯏꯃꯥ ꯏꯄꯥ ꯈꯣꯏꯗꯨ ꯅꯨꯡꯉꯥꯏꯔꯤꯕ꯭ꯔꯣ?
ꯍꯥꯏ ꯅꯨꯡꯉꯥꯏꯔꯥꯒꯥ ꯔꯩ ꯑꯗꫭ ꯑꯥꯥ ꯀ꯭ꯋꯥꯇꯔꯥ ꯀꯥꯒꯅꯤ꯫
ꯀꯔꯤ ꯍꯥꯏꯕꯅꫭ ꯇꯥꯕ꯭ꯔꯣ ꯐꯖꯅ ꯇꯥꯗꯦ ꯀꯩꯗꯧꯖꯂ ꯇꯥꯕ꯭ꯔꯣ
ꯎ ꯑꯩꯗꯤꯁꯨ ꯇꯥꯏ
ꯅꯪꯅ ꯉꯥꯡꯕꯗꯣ ꯑꯗꯨ ꯐꯖꯅ ꯁꯦꯡꯗꯕ ꯍꯥꯏꯇꯥꯔꯦꯅꯦ ꯑꯗꯨꯃꯥꯏꯅ ꯇꯧꯋꯦ
ꯎꯝ